ꯁꯦꯡꯕ꯭ꯔꯣ
ꯎꯝ ꯁꯦꯡꯉꯦ ꯀꯔꯤ ꯇꯧꯔꯤꯕ꯭ꯔꯣ
ꯐꯝꯃꯤꯌꯦ
ꯁꯦꯛꯁꯤꯗ ꯂꯩꯕ꯭ꯔꯥ
ꯒꯥꯔꯤ ꯃꯅꯨꯡꯗ ꯐꯪꯕꯁꯤꯗꯤ ꯌꯥꯕꯖꯥꯠꯅꯤ
ꯃꯈꯣꯜ ꯌꯥꯝ ꯄꯥꯛ ꯇꯥꯗ꯭ꯔꯦ ꯅꯪꯒꯤ
ꯎꯝ
ꯉꯁꯥꯢꯗꯒꯤ ꯑꯗꯨꯃꯥꯢ ꯇꯧꯔꯝꯃꯤꯔꯥ ꯍꯥꯏꯁꯦ
ꯉ ꯈꯪ
ꯈꯔ ꯌꯥꯗꯕꯗꯤ ꯌꯥꯎꯒꯔꯅꯤ ꯏꯕꯥꯅꯤ ꯋꯥꯔꯤ ꯁꯅꯕꯗꯨꯗꯤ ꯈꯔꯗꯤ
ꯎꯝ ꯌꯥꯎꯔꯝꯒꯅꯤ
ꯍꯧꯖꯤꯛꯇꯤ ꯍꯧꯖꯤꯛꯇꯤ ꯌꯦꯡꯕ ꯌꯥꯗ꯭ꯔꯕꯅꯤꯅ ꯀꯃꯥꯏꯅ ꯈꯪꯉꯅꯤ
ꯎꯝ
ꯌꯥꯔꯛ ꯀꯄꯁꯨ ꯌꯥꯏ ꯃꯣꯏ ꯃꯣꯏ ꯀꯟꯅ ꯁꯦꯝꯃꯝꯅꯦꯕ
ꯑꯣ ꯉꯁꯥꯏ ꯃꯣꯏꯒꯤ ꯀꯔꯤ ꯑꯞꯗꯦꯠ ꯄꯤꯔꯛꯄꯒꯤ ꯑꯗꯨꯅ ꯑꯣꯏꯕ ꯖꯥꯠꯂꯥ
ꯑꯅꯤꯔꯛ ꯂꯥꯛꯄꯥ ꯃꯤꯁꯤꯡꯁꯨ ꯌꯥꯎꯋꯦ ꯍꯥꯏ
ꯑꯅꯤꯔꯛ ꯌꯥꯔꯦ ꯁꯤꯒꯨꯝꯕ ꯅꯠꯇꯕ ꯑꯣꯏꯅ ꯑꯗꯨꯝ ꯋꯥꯔꯤ ꯂꯤꯔꯛꯑꯣ
ꯎꯝ
ꯀꯔꯤꯕꯨ ꯇꯧꯔꯒ ꯇꯥꯢꯕꯪꯁꯤ ꯍꯤꯡꯁꯤꯅꯣ ꯈꯪꯗ꯭ꯔꯦꯅꯦ
ꯅꯪꯗꯤ ꯐꯤꯂꯝꯗꯤ ꯅꯝꯅꯉꯥꯏꯒꯤ ꯔꯦꯗꯤ ꯂꯩꯈ꯭ꯔꯦ ꯊꯥꯛꯅꯉꯥꯏꯁꯨ ꯔꯦꯗꯤ ꯂꯩꯔꯦꯀꯣ
ꯊꯛꯅ ꯂꯩꯇ꯭ꯔꯤꯗ
ꯊꯥꯉꯥꯏꯁꯨ ꯔꯦꯗꯤ ꯂꯩꯔꯣ ꯀꯌꯥꯅꯣ ꯅꯪꯅ ꯁꯦꯝꯗꯧꯔꯤꯁꯦ
ꯊꯕꯛ ꯁꯤꯡꯒꯗꯁꯨ ꯀꯧꯔꯛꯇ꯭ꯔꯦ ꯑꯩꯅ ꯍꯥꯏꯕꯗꯤ
ꯑꯗꯣ ꯅꯪ ꯁꯨꯐꯪ ꯐꯪꯗ꯭ꯔꯗꯤ ꯀꯃꯥꯏ ꯇꯧꯕ
ꯆꯦꯗ ꯀꯔꯤ ꯀꯔꯥꯗꯤ ꯕꯣꯠꯀꯤ ꯃꯇꯝꯅ ꯊꯕꯛ ꯀꯧꯔꯛꯀꯅꯤ ꯑꯗꯨꯒ ꯈꯨꯗꯛꯇ ꯐꯪꯉꯦ
ꯑꯗꯨꯗꯤ ꯅꯦꯛꯁ ꯏꯌꯔꯁꯨ ꯍꯟꯗꯛꯁꯨ ꯆꯞ ꯃꯥꯟꯅꯔꯦ ꯀꯩꯅꯣ ꯅꯦꯛꯁ ꯏꯌꯔꯒꯨꯝꯕꯅꯤꯅꯦ ꯑꯩꯅ ꯍꯥꯏꯕꯒꯁꯨ ꯆꯞ ꯃꯥꯟꯅꯗ꯭ꯔꯣ ꯐꯤꯂꯝ ꯅꯝꯃꯒ ꯂꯩꯔꯒ ꯎꯝ ꯀꯟꯅ ꯁꯣꯝꯗ ꯑꯩꯅ ꯂꯩꯔꯤꯉꯩꯗ ꯅꯪ ꯀꯟꯅ ꯊꯤꯔ ꯂꯩꯔꯒ ꯅꯪ ꯊꯥꯛ ꯉꯥꯏ ꯄꯨꯔꯛꯄ ꯑꯩꯗꯤ ꯆꯠꯄ ꯈꯣꯠꯄ ꯑꯗꯨꯒꯨꯝꯕ ꯐꯖꯅ ꯉꯝꯃꯔꯣꯏꯅ ꯑꯗꯨꯀꯥꯟꯗꯗꯤ
ꯑꯦ ꯍꯣꯏ
ꯉꯥꯎꯅꯨꯍꯦ ꯅꯨꯄꯥꯅ ꯅꯨꯄꯥꯅꯦ ꯀꯩꯅꯣꯅꯦ ꯅꯨꯄꯥ ꯍꯥꯏꯁꯤꯗꯤ ꯁꯤ ꯉꯝꯕꯅꯦ ꯀꯩꯅꯣ ꯅꯨꯄꯤꯕꯨ ꯊꯥꯛꯄ ꯉꯝꯕ ꯍꯥꯏꯕꯕꯨ ꯅꯨꯄꯥ ꯀꯧꯗ꯭ꯔꯣ ꯑꯩꯗꯤ ꯅꯪꯅ ꯑꯗꯨꯝ ꯊꯥꯛꯔꯒ ꯂꯩꯍꯟꯒꯦ ꯃꯨꯊꯥ ꯂꯩ ꯑꯃꯨꯛꯀ ꯍꯥꯏꯒꯦ ꯍꯥꯏ ꯑꯗꯨ ꯃꯣꯏꯒꯤ ꯂꯝꯕꯤꯁꯤꯕꯨ ꯆꯪꯕ ꯌꯥꯕꯔꯥ ꯈꯪꯗꯦꯅꯦ ꯀꯔꯤꯁꯦ ꯈꯤꯇꯪ ꯃꯉꯥꯒꯤ ꯊꯥꯛꯄꯗꯤ ꯆꯟꯅ ꯅꯨꯡꯉꯥꯏꯗꯧꯔꯤꯗ ꯅꯪ
ꯃꯉꯥ ꯊꯥꯛꯄ ꯉꯝꯗꯕꯧꯕꯅ
ꯅꯪꯅ ꯆꯠꯇꯔꯒ
ꯑꯗꯨꯗꯤ ꯌꯥꯔꯣꯢ ꯅꯥ